ꯎ
ꯑꯅꯣ
ꯀꯗ ꯄꯨ꯭ꯔꯣ
ꯍꯦꯗꯕ꯭ꯔꯣ ꯆ ꯆꯔꯑꯣꯣ
ꯁꯔꯦ ꯅꯪꯗꯤ
ꯑꯩꯗꯤ ꯆꯥꯗ꯭ꯔꯤ ꯀꯩꯁꯤꯅ ꯆꯪ ꯆꯒꯦ
ꯣ ꯇꯒꯥꯏꯪ ꯍꯣ
ꯑꯧ ꯇꯥꯏꯌꯦ ꯇꯥꯏꯌꯦ ꯇꯥꯏꯌꯦ ꯀꯩꯗꯧꯔꯒ ꯂꯩꯒꯦ
ꯌꯦ ꯁꯅꯕ ꯂꯣꯔꯒ ꯀꯣ ꯇ
ꯦꯛ ꯆ ꯃꯦꯖꯤꯛ ꯆꯦꯁ ꯁꯅꯕ꯭ꯔꯣ
ꯐꯦꯁ ꯕ ꯍꯥꯏꯗꯤ
ꯀꯩ ꯑꯦꯀꯥꯎꯅꯣ ꯅꯪ ꯁꯥꯟꯅꯕ ꯑꯩꯗꯤ ꯊꯥꯔꯛꯑꯣꯗꯅ
ꯁꯔ ꯀꯦ ꯁꯔ ꯀꯦꯁꯦ ꯍꯥꯏ ꯍꯥꯏ ꯑꯥ
ꯒꯦꯝ ꯀꯌꯥ ꯁꯅꯔꯒꯦ
ꯀ ꯈꯛꯇꯅꯦ
ꯃꯦꯖꯤ ꯆ ꯀꯝꯄꯌꯨꯇꯔ ꯀꯝꯄ꯭ꯌꯨꯇꯔ ꯑꯣꯏꯔꯒ ꯇꯣꯏꯔꯃꯅꯤ ꯁꯣꯏꯗ꯭ꯔꯦ
ꯏꯂꯥꯏ ꯏꯂꯥꯏ ꯇꯨ ꯌꯧꯔꯦ
ꯀꯩ ꯀꯃꯥꯟꯗꯔ ꯄꯥꯏꯒꯦ ꯂꯩꯦꯂꯥꯛ
ꯂꯂꯤꯌꯥ ꯌꯥ
ꯀꯃꯥꯟ ꯀꯃꯥꯟꯗꯔ ꯣ ꯐꯔꯣ ꯄꯤꯕ ꯀꯩ ꯀꯩꯅꯣ ꯃꯌꯥꯝ ꯂꯩꯕꯅꯦ
ꯑꯩꯒꯤꯒꯃꯥꯟꯗꯔꯗꯤ ꯌꯥꯝ ꯂꯩꯕꯅꯤꯍꯦ
ꯀꯃꯟꯗꯔ ꯀꯌꯥ ꯂꯣꯏꯅꯃꯛ ꯁꯨꯅ ꯂꯩꯕ꯭ꯔꯥ
ꯑꯨꯝ
ꯍ
ꯍꯪ ꯀ
ꯀꯃꯥꯟꯅꯔ ꯃꯌꯥꯝ ꯄꯥꯏꯗꯣꯏꯅꯦ ꯀꯝꯄ꯭ꯌꯨꯇꯔ ꯑꯣꯟꯂꯥꯏꯟꯍꯦ ꯅꯪꯗꯤ ꯑꯍꯨꯝꯇꯪ ꯀꯃꯥꯟꯗꯔ ꯂꯩꯔꯒ ꯏꯁꯇꯥꯔ ꯑꯞꯒ꯭ꯔꯦꯗ ꯇꯧꯋꯣ ꯑꯗꯨꯗꯤ ꯏꯁꯀꯤꯜ ꯂꯣꯛ ꯇꯧꯧꯕꯅꯤ ꯄꯩꯁꯥ ꯀꯌꯥ ꯂꯩꯒꯦ
ꯑꯩꯔꯣ ꯊ꯭ꯔꯤ ꯊꯥꯎꯖꯟ ꯐꯥꯏꯚ ꯍꯟꯗ꯭ꯔꯦꯠ
ꯑꯦ ꯀꯃꯥꯟꯗꯔꯗꯣ ꯑꯩꯠ ꯊꯥꯎꯖꯟ ꯑꯣꯏꯕꯅꯦ ꯄꯩꯁꯥ ꯇꯥꯥꯟꯂꯣ ꯄꯩꯁꯥ ꯇꯥꯥꯟꯂꯣ
ꯑꯗ
ꯑꯣꯟ ꯇꯧꯕ ꯀꯌꯥ ꯂꯩꯒꯦ ꯑꯍꯨꯝꯇꯥꯡ
ꯑꯗꯥꯗꯤ ꯦꯦꯝꯅ ꯏꯤꯡꯕꯝꯟꯅ
ꯉꯥꯏꯈꯣ ꯉꯥꯏꯈꯣ ꯑꯩꯁꯨ ꯆꯪꯒꯦ
ꯇꯔ ꯑꯩꯗꯤ ꯊꯈ꯭ꯔꯦ ꯑꯩ
ꯉꯥꯏꯈꯣ ꯍꯥꯏꯥꯏꯈꯣ ꯀꯃꯜꯗ ꯌꯦꯡꯕꯁꯦ ꯐꯥꯔꯁꯇ ꯀꯩꯅꯣꯝ ꯑꯣꯏꯗꯅ ꯏꯁꯀ꯭ꯔꯤꯟꯗ
ꯣ ꯑꯥ
ꯏꯁꯄꯤꯟꯗ ꯃꯈꯥꯗ ꯂꯦꯂꯥ ꯍꯥꯏꯗꯤ ꯃꯈꯥꯗ ꯑꯦꯔꯣ ꯆꯦꯟꯖ ꯇꯧꯅꯤꯡꯉꯥꯏ ꯂꯩꯕꯗꯣ ꯏꯁꯇꯥꯔ ꯂꯩꯕꯗꯣ ꯑ ꯗ ꯀ ꯃꯥꯁꯦꯟꯁꯇ
ꯑ ꯃꯉꯃꯦ
ꯉꯥꯏꯈꯣ ꯉꯥꯏꯈꯣ ꯅꯪꯒꯤ ꯑꯩꯗꯤ ꯌꯦꯡꯒꯦ
ꯊ꯭ꯔꯤ ꯏꯁꯇꯔ ꯍꯣ ꯄꯦꯊ꯭ꯔꯤ ꯏꯁꯇꯥꯔ ꯃꯔꯤ ꯇꯨ ꯏꯁꯇꯥꯔ
ꯁꯁꯇꯔꯈꯣ ꯀꯣ ꯎꯝ
ꯌꯖꯣꯁꯨ ꯂꯩꯥꯏꯌꯦ ꯀꯥꯁꯨ ꯂꯩ
ꯑꯦ ꯅꯪꯒꯤ ꯃꯃꯤꯡꯗꯤ ꯤꯖꯥꯠ ꯋꯤꯖꯥꯠ ꯍꯥꯏꯕ꯭ꯔꯣ
ꯑꯥ
ꯅꯣꯏꯣꯏꯅꯦ ꯑꯁꯤꯁꯤꯗꯤꯣ ꯃꯤꯡꯅꯦ
ꯑꯩ ꯄ꯭ꯔꯣꯒꯦꯕ
ꯍꯣꯡꯉꯣꯗꯨꯅ ꯅꯪꯒꯤ ꯃꯤꯡꯗꯣ ꯍꯣꯡꯐꯝꯅ ꯍꯅꯦꯦ
ꯦ ꯃꯤꯅꯤꯅꯤ
ꯎꯝ ꯀꯝꯄ꯭ꯌꯨꯇꯔꯒꯤ ꯃꯤꯡꯅꯤꯅꯦ ꯁꯤꯗꯤ
ꯑꯦꯄꯒ
ꯅꯦꯅꯤꯌꯥ ꯄꯥꯏꯕꯗ ꯂꯨꯄꯥ ꯃꯉꯥ ꯄꯤꯕ ꯍꯦꯔꯣ ꯂꯥꯛꯄ꯭ꯔꯥ
ꯎꯝ
ꯃꯥꯗꯣ ꯆꯥꯍꯜꯂꯗꯤ ꯅꯪ ꯔꯒ꯭ꯔꯥꯎꯟ ꯈꯨꯗꯤꯡ ꯉꯝꯃꯗꯤ ꯔꯥꯎꯟ ꯈꯨꯗꯤꯡ ꯑꯃ ꯑꯃ ꯄꯤꯕꯅꯦꯕꯀꯣ ꯑꯦꯅꯤꯃꯤꯒ ꯁꯅꯥꯔꯗꯤ ꯅꯪꯒꯤ ꯍꯦꯔꯣꯗꯣ ꯒꯣꯜ ꯐꯥꯏ ꯍꯦꯔꯣꯗꯣ ꯐꯤꯦꯛꯁꯇ ꯂꯩꯕꯅꯦꯕ ꯏꯁꯀꯤꯜ ꯂꯩ ꯏꯗꯅ
ꯑꯥ
ꯏꯁꯀꯤꯜ ꯂꯩꯕꯗꯣ ꯃꯇꯥꯏꯗ ꯑꯃ ꯂꯩꯕꯅꯦꯕ ꯍꯦꯔꯣꯗꯣ ꯑꯗꯨꯗ ꯗ꯭ꯔꯦꯛ ꯇꯧꯅꯤꯡꯉꯥꯏꯅꯦꯕ
ꯏꯠꯇ ꯁꯅ ꯌꯦꯁ
ꯀ꯭ꯂ꯭ꯂꯥꯁꯁ ꯑ ꯃ ꯆ ꯈꯅꯦ ꯅꯩꯅ ꯏ ꯅꯨꯄꯥꯁꯤꯒꯤ ꯎꯝ ꯌꯦ ꯄꯥꯎꯉꯄꯣ ꯍꯦꯔꯣꯒꯤ ꯃꯅꯥꯛꯇ ꯏꯁꯀꯤꯜ ꯂꯩꯕ ꯎꯕ꯭ꯔꯥ ꯑꯗꯨꯗ ꯄ꯭ꯔꯦꯁ ꯇꯧꯋꯣ ꯑꯗꯨꯒ ꯃꯣꯏ ꯃꯥꯒꯤ ꯃꯔꯝꯗ ꯏꯔꯒ ꯂꯩꯒꯅꯤ ꯅꯤꯕ ꯃꯔꯝꯗ ꯊꯣꯛꯣꯡꯗꯣꯏꯅꯦ
ꯊꯒꯤ ꯃꯊ ꯂꯩꯔꯦ ꯂꯩꯔꯦ
ꯍꯣꯏ ꯐꯥꯏꯚ ꯒꯣꯜꯒꯤ ꯍꯦꯔꯣꯗꯣ ꯆꯤꯡꯉꯨꯀꯣ ꯅꯠꯇ꯭ꯔꯗꯤ ꯌꯥꯔꯣꯏꯕ ꯈꯔ ꯇꯥꯡꯕ ꯍꯦꯔꯣ
ꯔꯥꯏ ꯇꯧꯁꯥ ꯍꯥꯁ
ꯣ ꯀꯤꯃꯤꯡ ꯑꯣꯏꯕꯨꯖ ꯎꯝ
ꯑꯦ ꯄꯣꯛꯒꯤ ꯃꯤ ꯉꯠꯇ ꯍ
ꯑꯩꯗꯤ ꯑꯒ ꯔꯔꯦꯡ ꯁꯅꯥꯗ ꯇꯦꯛ ꯇꯤꯝ ꯁꯥꯟꯅꯕꯅꯦꯕ ꯃꯤ ꯑꯅꯤ ꯁꯥꯟꯅꯕꯒꯤ ꯁ꯭ꯇꯥꯔ ꯁꯚꯦꯟ ꯍꯟꯗ꯭ꯔꯦꯠ ꯌꯧꯈ꯭ꯔꯦ
ꯍ ꯁꯗꯤꯗ
ꯝ ꯔꯣꯅꯤꯅꯦ
ꯀꯣꯠ ꯑꯣꯏꯕ ꯃꯥꯜꯦ
ꯀꯝꯄ꯭ꯌꯨꯇꯔ ꯑꯣꯏꯔꯦ ꯅꯪꯗꯤ
ꯇꯆ ꯄ꯭ꯔꯣꯂꯤ ꯀꯩ
ꯍꯥꯏꯅ ꯃꯦꯖꯤꯛꯁꯦ ꯁꯅꯥꯗꯥꯏꯅꯦ ꯅꯪꯁꯨ
ꯁꯅꯥꯑꯦ
ꯒꯣ ꯒꯣ ꯂꯥꯛꯇ꯭ꯔꯤꯉꯩꯗ ꯈꯔ ꯃꯥꯟꯅꯕꯅꯦ ꯑꯗꯨꯒ ꯆꯞ ꯃꯥꯟꯅꯕꯅꯦꯕ ꯍꯩꯇ꯭ꯔꯗꯤ ꯈꯪꯗꯦ ꯃꯣꯏ ꯁꯤꯅꯔꯖꯤ ꯂꯩꯕꯗꯣ ꯐꯨꯜ ꯐꯨꯜ ꯇꯧꯔꯗꯤ ꯃꯣꯏ ꯄꯕꯔ ꯂꯥꯈꯅꯦꯕ ꯃꯥꯏꯅ ꯍꯥ
ꯀꯃꯥꯏꯅ ꯆꯥꯍꯟꯕ꯭ꯔꯥ
ꯉ ꯍꯣꯏ ꯑꯩ ꯅꯪ ꯃꯁ ꯌꯦꯡꯒꯦ
ꯌꯦꯡꯕ ꯌꯥꯕ꯭ꯔꯥ
ꯌꯥꯌꯦ ꯍꯣꯏ ꯍꯣꯏ ꯑꯃꯣꯟꯁꯨ ꯂꯩꯑ ꯍꯔꯂꯤꯁꯨ ꯂꯩꯑ ꯑꯁꯤ ꯃꯇꯥꯏꯗ ꯂꯩꯕꯗꯣ
ꯎꯝ
ꯑꯗꯨꯗ ꯆꯥꯍꯟꯗ꯭ꯔꯤꯅꯦꯕꯀꯣ ꯅꯪ ꯀꯥꯔꯠ ꯐꯪꯕ꯭ꯔꯥ ꯀꯩꯀꯥꯔ ꯂꯧꯒꯦ ꯂꯂꯤꯌꯥ ꯄꯥꯎꯗꯔ ꯄꯋꯥꯔ ꯍꯣꯏ ꯅꯪ ꯂꯕ ꯁꯚꯦꯟ ꯌꯧꯕ ꯃꯇꯝꯗ ꯄꯤꯒꯅꯤꯕꯀꯣ ꯑꯗ ꯍꯦꯔꯣꯗꯞ ꯆꯥꯍꯜꯂꯣ
ꯍꯧꯖꯤ ꯑꯕ ꯐꯥꯏ
ꯐꯥꯏꯚꯅꯦꯕ ꯍ ꯑꯦꯁ ꯃꯤꯗꯤ ꯗ꯭ꯔꯦꯒꯣꯟ ꯀꯣꯂꯥꯔꯇꯪ ꯄꯥꯏꯔꯒ ꯂꯩꯔꯦꯀꯣ ꯑꯇ ꯄꯨꯁꯨ ꯎ ꯄꯥꯏꯃꯦ ꯎꯝ ꯗ꯭ꯔꯦꯒꯟ ꯀꯣꯂꯔ ꯐꯦꯕ꯭ꯔꯋꯥꯥꯏ ꯑꯣꯏꯔꯦꯀꯣ ꯀꯝꯇꯔ ꯃꯥꯅꯦꯗ ꯅꯪꯒꯤꯤꯇ ꯃ ꯆꯤꯡꯁꯨ
ꯎꯝ
ꯂꯨꯄꯥ ꯑꯃ ꯄꯤꯕ ꯀ ꯍꯦꯔꯣꯗꯤ ꯄꯋꯥꯔ ꯂꯩꯇꯕꯅꯦ ꯀꯥꯟꯅꯗꯕꯅꯦ ꯀꯟꯗꯕꯅꯦꯕꯀꯣ
ꯀꯍꯨꯝꯖꯤ
ꯄꯪꯄꯥꯏꯗ ꯄꯥꯏꯔꯤꯅꯨꯍꯦ ꯍꯦꯔꯧ ꯃꯈꯥꯗ ꯂꯩꯕꯗꯣ
ꯎꯝ
ꯃꯈꯥꯗ ꯍꯧꯖꯤꯛ ꯑꯦꯛꯖꯣꯁ ꯏꯁꯀ꯭ꯔꯤꯟꯒ ꯁ꯭ꯋꯤꯐ ꯕ꯭ꯂꯦꯟꯅꯤꯕ ꯁꯥꯏꯕꯔꯁꯦ ꯃꯥꯒꯤ ꯁꯨꯅꯔꯖꯤ
ꯀꯟꯅꯤ
ꯏ ꯀꯃꯤꯅꯦ ꯀꯥꯏ ꯄꯦꯔꯝ ꯂꯋꯣ ꯐꯣꯚꯌꯥꯁ ꯂꯋꯣ ꯅꯪꯒꯤ ꯁꯣꯞꯇ ꯐꯣꯕꯤꯌꯣ ꯌꯥꯏꯕ ꯁꯤꯅꯔꯖꯤ ꯍ ꯑꯣꯏꯅꯤꯡꯉꯥꯏ ꯍꯣꯏ ꯁꯣꯕꯤꯁꯨ ꯂꯧꯕꯣ
ꯄꯄꯥ ꯑꯝꯃꯥꯒꯤ ꯍꯔꯣꯅꯤꯁꯤꯗꯤ ꯌꯥꯔ
ꯌꯥꯏꯌꯦ ꯑꯁꯤ ꯁꯤ ꯀꯩꯅꯣꯝꯗꯣ ꯑꯗꯨꯗꯤ ꯅꯪ ꯀꯩꯅꯣ ꯍꯧꯖꯤꯛ ꯑꯞꯒ꯭ꯔꯦꯗ ꯇꯧꯕꯗꯣ ꯒ ꯀꯣꯂ ꯑ ꯨꯁꯦꯟ ꯍꯄ ꯍ ꯑ ꯑꯗꯨꯗꯤ ꯉꯥꯏꯈꯧ ꯔꯤꯐ꯭ꯔꯦꯁ ꯇꯧꯈꯤꯅꯣ
ꯇꯈ
ꯄꯩꯁꯥ ꯃꯥꯡ ꯍꯥꯏꯒꯅꯨꯃꯦ ꯑ ꯀꯩꯅꯣꯝ ꯂꯥꯛꯑꯣ ꯀꯩꯅꯣꯝꯗꯣ ꯣꯏ ꯣꯏꯗ ꯂꯑꯣꯣ ꯣꯏꯗ ꯖꯣꯏ ꯍꯦꯔꯣꯗ ꯂꯧꯕ ꯂꯑꯣ ꯀꯝꯄꯌꯨꯇꯔ ꯑꯣꯕꯨꯣꯏꯁꯟꯗ ꯃꯨꯅꯔꯣ ꯐꯣꯚꯌꯣꯁꯇꯣ ꯂꯪꯊꯣꯛꯈ꯭ꯔꯣ ꯁꯦꯜ ꯇꯧꯕꯈ꯭ꯔꯣ ꯐꯣꯚꯌꯣꯁꯇꯣ ꯇꯨꯔꯤ ꯄ꯭ꯂꯦꯠ ꯆꯠꯈ꯭ꯔꯣꯕ ꯍꯣꯏ ꯁꯤꯖꯤꯅꯖꯤ ꯑꯅꯤ ꯄꯥꯏꯕ ꯌꯥꯏꯕ ꯑꯍꯣꯏ ꯑꯃ ꯑꯃ ꯍꯥꯞꯄꯣ ꯍꯦꯔꯣ ꯑꯃ ꯍꯥꯞꯄꯣ ꯑꯣ ꯑꯍꯨꯝ ꯃꯔꯝꯛꯇꯒꯤ ꯍꯣꯏ
ꯃꯤꯁꯟ ꯐꯊ꯭ꯔ
ꯐ꯭ꯔꯟ ꯐ꯭ꯔꯟ ꯂꯥꯏꯅꯔꯒ ꯕꯦꯛ ꯂꯥꯏꯅꯔ ꯂꯩꯕꯅꯦ ꯕꯦꯦꯛ ꯂꯩꯅ ꯑꯗꯨꯝ ꯃꯅꯤꯡ ꯊꯥ ꯃꯣꯏ ꯅꯪꯁꯤꯗꯤ
ꯑꯩꯒꯤꯗꯤ ꯄꯨꯡꯌꯥ ꯌꯥꯕꯅꯤꯗ ꯂꯣꯏ ꯀꯟꯕꯅꯤ ꯂꯣꯏ ꯇꯤꯡ ꯀ ꯇꯧꯕꯅꯤ
ꯅ ꯃ ꯀꯅ ꯀ ꯀ꯭ꯂ꯭ꯂꯣ ꯀꯣꯊ ꯅ ꯃꯤꯗꯥ
ꯑꯗꯨ
ꯀꯩꯅꯣ ꯑꯁꯤ ꯅꯨꯄꯥ ꯃꯃꯤꯡꯁꯦ ꯀꯂꯤꯟꯗꯣ ꯃꯅꯤꯡ ꯊꯝꯃꯣꯕ
ꯑꯣꯝ ꯍ ꯄꯨꯡ ꯑꯩ ꯀꯗꯗꯤ
ꯍꯀꯦꯅ ꯑꯔꯦ ꯇꯧꯈ꯭ꯔꯣ ꯅꯪꯒꯤ ꯗꯨꯀꯥꯟꯗ ꯗꯨꯀꯥꯟꯗ
ꯁꯣꯞꯇ ꯀ꯭ꯂꯤꯟꯗꯣ ꯑꯞꯒ꯭ꯔꯦꯗ ꯇꯧꯔꯣ ꯑꯗꯨꯒ ꯍꯦꯜꯊ ꯀꯥꯔꯗ ꯂꯧꯑꯣꯣ ꯍꯦꯜꯊ ꯀꯥꯔꯠ ꯄꯟ ꯀ꯭ꯂꯤꯟ ꯑꯃ ꯂꯧꯊꯣꯛꯑꯣ
ꯍꯦ ꯇꯧꯕ ꯌꯥꯔ
ꯑꯣ ꯂꯨꯏ ꯂꯧꯕꯣ ꯂꯨꯏ ꯂꯨꯏ
ꯆꯂꯦ
ꯗꯨꯀꯥꯟꯗ ꯂꯨꯏ ꯂꯩꯕꯅꯦ ꯂꯨꯏ ꯂꯑꯣꯣ
ꯟ ꯂꯩꯔꯦ
ꯑꯩꯒꯤ ꯍꯦꯜꯊ ꯀꯥꯔꯗꯣ ꯑꯃꯨꯛ ꯌꯣꯟꯈ꯭ꯔꯣ ꯑꯗꯨ ꯀꯥꯟꯅꯗ꯭ꯔꯦ ꯍꯦꯜ ꯀꯥꯔꯠ ꯌꯣꯟꯈ꯭ꯔꯣ
ꯑꯥ
ꯑ
ꯇꯤꯟꯗꯣ ꯑꯅꯤ ꯍꯥꯞꯄꯤꯕꯀꯣ ꯀꯥꯟꯅꯗꯦꯕ ꯑꯅꯤꯗꯤ ꯑꯃ ꯂꯧꯊꯣꯛꯑꯣ ꯏꯟꯁꯄꯌꯔ ꯂꯩꯗꯕ ꯀ꯭ꯂꯤꯟꯗꯨꯣ ꯂꯧꯊꯣꯛꯑꯣ ꯏꯟꯁꯄꯔ ꯂꯩꯗ ꯍꯣꯏ ꯂꯣꯏ ꯍꯥꯞꯄꯣ ꯅꯣꯏ ꯍꯥꯄꯣꯣ ꯑꯗꯨꯒ ꯕ꯭ꯔꯖꯤꯂꯥꯗꯣ ꯃꯃꯥꯡ ꯍꯥꯞꯄꯣꯅꯦ